ꯄꯨ꯭ꯔꯥ꯫
ꯇꯥꯏꯌꯦ ꯀ꯭ꯔꯤ ꯇꯕ꯭ꯔꯣ꯫
ꯍꯤꯕ ꯂꯩꯌꯦ ꯫ ꯆꯥꯛ ꯆꯥꯔꯕꯣ ꯎ꯫ ꯆꯥꯛꯆꯥꯥꯔꯕꯣ꯫
ꯆꯗ꯭ꯔꯤ꯫
ꯅꯪꯗꯤ ꯀꯩꯗꯧꯔꯤꯅꯣ꯫
ꯐꯝꯔꯒ ꯂꯩ ꯐꯣꯟ ꯆꯥꯔꯖ ꯇꯧꯔꯒ ꯑꯣꯟꯂꯥꯏꯟ꯫
ꯒꯦꯝ ꯒꯦꯝꯗꯤ ꯁꯦꯟꯅꯔꯗ꯭ꯔꯕ꯭ꯔꯣ꯫
ꯉꯁꯤ ꯁꯅꯥꯏ ꯎꯝ꯫ ꯍꯧꯖꯤꯛꯗꯤ ꯁꯟꯅꯗꯦ꯫
ꯀꯩ ꯒꯦꯝꯔꯥ ꯅꯪꯅꯥ ꯁꯥꯟ ꯅꯕ꯫
ꯃꯣꯕꯥꯏꯜ ꯂꯤꯒꯦꯟꯗ ꯅꯤ꯫ ꯅꯪꯁꯨ ꯁꯅꯥꯏꯀꯣ꯫
ꯑꯁ ꯑꯩ ꯇꯣꯛꯈ꯭ꯔꯦꯗ ꯏꯆꯥ ꯂꯩꯕꯒꯤ꯫ ꯅꯪꯅꯤ ꯀꯩ ꯍꯤꯔꯣ ꯄꯥꯏꯕ꯭ꯔꯅꯦ꯫
ꯑꯩꯗꯤ ꯍꯤꯔꯣ ꯀꯒꯨꯔꯥ ꯈꯪꯕ꯭ꯔꯣ꯫
ꯑꯥ ꯈꯪꯉꯦ ꯁꯇꯤꯟ ꯄꯥꯏꯕꯗꯣ꯫
ꯂꯤꯋꯤ ꯗꯤ꯫
ꯍꯥꯥ꯫ ꯈꯪꯉꯦ ꯍꯣꯏ ꯫
ꯂꯤꯋꯤ ꯀꯗꯤꯇꯥ ꯀꯒꯨꯔꯥ ꯂꯦꯁꯂꯤ꯫
ꯑꯁ ꯄꯋꯥꯔꯒꯤ ꯄꯋꯥꯔ ꯉꯥꯛꯇꯅꯦ ꯅꯪꯒꯤ꯫ ꯅꯪꯒꯤ ꯍꯤꯔꯣꯁꯤꯡꯁ‌ꯦ꯫ ꯅꯪꯕꯨ ꯀꯧ
ꯑꯁꯥ ꯉꯥꯏꯈꯣꯀꯣ ꯋꯥꯟ ꯁꯦꯀꯦꯟ ꯑꯧ ꯑꯣ ꯑꯣ ꯇꯥꯕ꯭ꯔꯣ
ꯑꯣ ꯇꯥꯏ ꯇꯥꯏ ꯑꯣ ꯑꯗꯣ ꯅꯪꯗꯤ ꯆꯥꯅꯤꯡꯗꯕ꯭ꯔꯥ ꯍꯧꯖꯤꯛꯇꯤ ꯍꯣꯔꯦꯟ ꯆꯥꯎꯥꯔꯣꯅ
ꯎꯝ
ꯎꯝ ꯑꯁ ꯅꯪꯒꯤ ꯒꯦꯝꯒꯤ ꯍꯤꯔꯣꯁꯤꯡꯗꯣ ꯄꯋꯥꯔ ꯄꯋꯥꯔ ꯀꯟꯕ ꯉꯥꯛꯇꯅꯤꯅꯦ
ꯎꯝ
ꯅꯪꯁꯨ ꯅꯪꯁꯨ ꯀꯟꯕ꯭ꯔꯥ
ꯀꯟꯗꯦ ꯑꯩꯗꯤ
ꯀꯛꯀꯟꯕ ꯑꯣꯏꯔꯝꯒꯅꯤ
ꯄꯋꯥꯔ
ꯃꯥꯅꯦ ꯎꯝ ꯊꯕꯛꯁꯨ ꯇꯧ ꯇꯧꯕ ꯉꯝꯗꯦ
ꯍꯣꯏ ꯑꯁ ꯀꯟꯒꯅꯤꯗ ꯅꯪꯁꯨ ꯍꯣꯏ ꯈ꯭ꯔꯗꯤ ꯀꯪꯕ ꯃꯥꯂꯦ
ꯈꯔ ꯅꯠꯇꯦ ꯌꯥꯝꯅ ꯈꯪꯉꯦ
ꯑꯣ ꯑꯁ ꯅꯪꯗꯣ ꯀꯌꯥꯝ ꯆꯥꯄꯣꯠꯒꯨꯝꯕ ꯀꯔꯤ ꯆꯥꯛꯀꯨꯝꯕꯁꯨ ꯌꯥꯝ ꯆꯥꯗꯕ ꯃꯥꯜꯂꯦꯗ ꯆꯥꯗꯕꯒꯤ ꯀꯪꯕꯅꯤꯗ ꯀꯔꯤꯁꯨ ꯆꯥꯕ ꯉꯝꯗꯕꯒꯤ ꯀꯔꯤꯁꯨ ꯆꯥꯗꯕꯒꯤ ꯏꯁꯤꯡ ꯏꯁꯤꯡ ꯈꯛꯇ ꯊꯛꯄ ꯃꯥꯂꯦ ꯅꯪꯗꯣ ꯌꯥꯝ ꯀꯪꯉꯒ ꯌꯥꯝ ꯉꯧꯕꯗꯣ
ꯎꯝ ꯎꯝ
ꯎꯝ
ꯉꯁꯤꯗꯤ ꯀꯗꯥꯏ ꯆꯠꯄ꯭ꯔꯣ
ꯑꯁ ꯉꯁꯤꯗꯤꯀꯣ ꯀꯩꯅꯣꯗ ꯈꯨꯟ ꯑꯃ ꯑꯃꯗ ꯂꯩꯀꯥꯏ ꯑꯇꯣꯞꯄꯗ ꯖꯣꯕ ꯀꯥꯔꯗ ꯆꯠꯂꯦ ꯐꯣꯇꯣ ꯀꯥꯞꯄ ꯑꯩꯗꯤ ꯊꯕꯛ ꯁꯨꯗꯦ ꯏꯆꯥꯅꯨꯄꯤ ꯂꯧꯕꯅꯦ ꯅꯪꯗꯤ ꯀꯥꯏ ꯆꯠꯄ꯭ꯔꯥ
ꯑꯣꯛꯆꯥꯛ ꯄꯤꯅꯤꯡꯉꯥꯏ ꯑꯩꯒꯤ ꯏꯆꯦꯒ
ꯑꯣ ꯁꯤꯌꯥꯝꯐꯩꯅꯦ ꯑꯣꯛꯇꯣ ꯀꯌꯥ ꯀꯌꯥ ꯂꯣꯏꯕ꯭ꯔꯥ
ꯎꯝ ꯑꯥ ꯃꯄꯥꯜ
ꯑꯣ ꯑꯁ ꯌꯥꯝꯃꯤꯍꯦ ꯌꯥꯃꯤꯍꯦ ꯀꯥꯎꯅꯤ ꯍꯦ
ꯑ
ꯎꯝ
ꯑꯈꯣꯏꯒꯤ ꯊꯕꯛꯅꯦꯗꯣ
ꯑꯣ ꯌꯥꯝ ꯐꯩꯌꯦ ꯌꯥꯝꯅ ꯑꯋꯥꯕ ꯁꯨ ꯅꯠꯇꯦꯅ ꯑꯗꯨꯕꯨꯗꯤꯀꯣ ꯂꯧ ꯆꯠꯄꯗꯤ ꯌꯥꯝ ꯋꯥꯏꯑꯦ ꯑꯗꯨꯒꯨꯝꯕꯗꯤ ꯑꯗꯨꯒꯨꯝꯕ ꯊꯕꯛꯇꯤ ꯈꯔ ꯐꯩꯗ ꯅꯨꯡꯉꯥꯏꯗ ꯕꯦꯡꯅꯤꯅ
ꯎꯝ
ꯎꯝ
ꯇꯨꯝꯕ꯭ꯔꯣ ꯑꯉꯥꯡꯗꯤ
ꯑꯉꯥꯡꯗꯤ ꯇꯨꯝꯈ꯭ꯔꯦ ꯍꯌꯦꯡ ꯍꯌꯦꯡ ꯀꯥꯏꯗ ꯆꯠꯀꯅꯤ
ꯍꯌꯦꯡ ꯑꯦꯛꯖꯥꯝ ꯂꯩꯌꯦ
ꯅꯨꯡꯉꯥꯏꯍꯦ ꯅꯣꯏꯁꯦ ꯑꯦꯖꯝ ꯊꯥꯕꯅꯤꯅ ꯅꯨꯡꯉꯥꯏꯌꯦ
ꯎꯝ
ꯄꯨ ꯄꯨꯨꯡ ꯀꯌꯥ ꯄꯨꯡ ꯀꯌꯥꯗ ꯆꯠꯀꯗ꯭ꯔꯥ
ꯄꯨꯡ ꯇꯔꯥꯗ ꯊꯥꯒꯅꯤ
ꯑꯣ ꯄꯨꯡ ꯀꯌꯥꯗ ꯍꯜꯂꯛꯄ ꯑꯅꯤꯗ
ꯄꯨꯡ ꯑꯃ ꯑꯣꯏꯔꯅꯤ ꯑ ꯕꯣꯔꯣ ꯑꯃ ꯈꯪꯗꯦ
ꯎꯝ ꯑꯣꯇꯣ ꯀꯩ ꯀꯩ ꯒꯥꯔꯤꯗ ꯆꯠꯄ꯭ꯔꯥ ꯕꯁꯇ ꯆꯠꯄ꯭ꯔꯥ ꯑꯣꯇꯣꯗ ꯆꯠꯄ꯭ꯔꯥ
ꯑꯣꯇꯣ ꯗꯅꯦ ꯑꯣꯇꯣ ꯕꯁ ꯁꯨ ꯂꯩꯇꯦ ꯀꯥꯔꯁꯨ ꯂꯩꯇꯦ ꯇꯣꯗ
ꯎꯄꯥꯏ ꯂꯩꯇꯦ ꯍꯥꯏꯕꯗꯨꯅꯤ ꯂꯥꯏꯔꯕꯅꯤꯅ ꯅꯪ ꯇꯣꯂꯣꯞ ꯆꯥꯕ ꯀꯥꯟꯗ ꯅꯪꯒꯤ ꯐꯣꯔ ꯋꯤꯂꯔꯁ ꯂꯧꯈ꯭ꯔꯣ
ꯂꯎꯒꯅꯤ ꯎꯝ ꯐꯣꯋꯤꯂꯔꯁꯨꯅꯤ ꯇꯨ ꯋꯤꯂꯔꯁꯨ ꯂꯧꯒꯅꯤ
ꯑꯣꯏ ꯑꯁꯤꯛꯁ ꯋꯤꯂꯔꯁꯨ ꯂꯧꯑꯣ ꯀꯩꯅꯣ ꯐꯒꯤꯇꯧꯕꯅꯦ ꯐꯒꯤꯇꯧꯕꯅꯦ ꯊ꯭ꯔꯤꯋꯤꯂꯔꯁꯨ ꯑꯗꯨ
ꯑꯣꯇꯣ ꯂꯧꯒꯅꯤ
ꯑꯣꯇꯣꯁꯨ ꯂꯧꯑꯣ ꯕꯁꯁꯨ ꯂꯧꯑꯣ ꯀꯔꯤꯔꯥ ꯀꯥꯔꯁꯨ ꯂꯧꯑꯣ ꯊꯥꯔꯁꯨ ꯂꯧꯑꯣ ꯑꯁ ꯌꯝ ꯂꯧꯑꯣ ꯑꯩꯒꯤ ꯑꯩꯒꯤꯗꯤ ꯑꯃ ꯑꯃ ꯄꯤꯈ꯭ꯔꯣꯗꯅ ꯑꯣꯇꯣꯒꯨꯝꯕ ꯕꯁꯀꯨꯝꯕꯗꯤ ꯑꯃ ꯄꯤꯈ꯭ꯔꯣꯅ ꯑꯩꯒꯤ ꯅꯪ ꯌꯥꯝ ꯂꯧꯔꯗꯤ
ꯁꯥꯏꯀꯜ
ꯌꯥꯔꯦꯗ ꯅꯪꯁꯨ ꯂꯤꯛꯈ꯭ꯔꯦꯗ ꯐꯒꯤ ꯇꯧꯕꯅꯦ ꯁꯥꯏꯀꯜꯁꯨ ꯌꯥꯝ ꯐꯩꯌꯦ ꯁꯥꯏꯀꯜꯁꯨꯀꯣ ꯒꯤꯌꯥꯔ ꯊꯝꯕꯗꯣ ꯑꯗꯨꯒꯨꯝꯕ ꯗꯣ ꯑꯗꯨꯒꯨꯝꯕꯗꯣ ꯄꯥꯝꯃꯦ
ꯗꯤ ꯁꯥꯏ ꯀꯜꯁꯨ ꯊꯧꯕ ꯍꯩ ꯇꯦ
ꯍꯥꯥ
ꯁꯥꯏꯀꯜꯁꯨ ꯊꯧꯕ ꯍꯩꯇꯦ ꯁ꯭ꯀꯨꯇꯔꯁꯨ ꯊꯧ ꯊꯧꯕ ꯍꯩꯇꯦ
ꯑꯩꯁꯨꯁꯨ ꯑꯦꯁꯤꯗꯦꯟ ꯇꯧꯋꯦ ꯃꯕꯅꯤ ꯆꯞ ꯃꯅꯩꯌꯦ ꯀꯔꯤꯅꯣ ꯑꯩꯁꯨ ꯇ ꯊꯧꯕ ꯍꯩꯗꯕ ꯀ꯭ꯂꯥꯁ ꯇꯨꯋꯦꯜꯕꯇꯗꯤ ꯈꯔ ꯈꯔ ꯍꯩꯔꯛꯄꯅꯦꯕ ꯑꯗꯨ ꯀꯥꯎꯔꯦ ꯂꯣꯏꯅ ꯑꯃꯨꯛ ꯇꯝꯗꯕꯒꯤ ꯑꯃꯨꯛ ꯇꯝꯗꯕꯒꯤ ꯀꯩ ꯌꯦꯟꯁꯥꯡ ꯆꯥꯔꯒꯦꯅ ꯅꯣꯏꯗꯤ ꯉꯁꯤ ꯀꯩ ꯌꯦꯟꯁꯥꯡ ꯆꯗꯣꯏꯅꯣ
ꯈꯪꯗꯦ ꯍꯥꯏꯗꯤ
ꯑꯣ ꯅꯪ ꯊꯣꯡꯗꯦꯀꯣ ꯆꯥꯛ ꯀꯅꯥ ꯊꯣꯡꯕ꯭ꯔꯥ ꯍ
ꯈꯪꯗꯦ ꯏꯆꯦꯒꯔ ꯑꯃꯥ ꯏꯃꯥꯒꯔ ꯅꯪ ꯅꯪꯗꯤ ꯅꯪꯗꯤ ꯀꯔꯤ ꯏꯟꯁꯥꯡ ꯆꯥꯕ꯭ꯔꯣ
ꯑꯩꯗꯤ ꯀꯔꯤꯅꯣ ꯈꯥꯃꯦꯟꯒ ꯑꯥꯂꯨ ꯆꯥꯏ
ꯑꯣ ꯑꯗꯨꯗꯤ ꯑꯩꯈꯣꯏ ꯑꯩꯈꯣꯏꯁꯨ ꯈꯥꯃꯦꯟ ꯂꯨ ꯑꯣꯏꯔꯅꯤ
ꯅꯣꯏ ꯅꯣꯏꯗꯤ ꯑꯣꯏꯔꯝꯃꯣꯏꯗ ꯀꯅꯤꯔꯥ
ꯈꯪꯗꯦ ꯁꯥꯕꯒꯅꯤ ꯑꯗꯨꯗꯤ
ꯑꯣꯏꯔꯝꯒꯅꯤ
ꯕꯣ ꯌꯦꯡꯕ꯭ꯔꯣ
ꯑꯁ ꯑꯩꯗꯤ ꯑꯁ ꯇꯨꯝꯅꯤꯡꯕꯒꯤ ꯐꯨꯠꯕꯣꯜ ꯌꯦꯡꯕ ꯉꯝꯗꯦꯗ ꯅꯪꯗꯤ ꯌꯦꯡꯕ꯭ꯔꯥ
ꯌꯦꯡꯗꯦ ꯌꯦꯡ ꯌꯦꯡꯕ ꯌꯦꯡꯕ ꯉꯝꯗꯕ꯭ꯔꯥ ꯑꯗꯨꯒ ꯌꯦꯡꯅꯤꯡꯗ꯭ꯔꯣ ꯅꯪ
ꯑꯩ ꯌꯦꯡꯕ ꯉꯝꯗꯦ ꯏꯟꯇꯔꯦꯁꯇꯤ ꯌꯥꯝ ꯂꯩꯕꯁꯨ ꯑꯣꯏꯗꯦ ꯌꯦꯡꯉꯁꯨ ꯌꯥꯏ ꯌꯦꯡꯗ꯭ꯔꯁꯨ ꯌꯥꯏ ꯑꯩꯗꯤ ꯃꯦꯁꯤ ꯄꯥꯃꯦ
ꯍꯦꯁ
ꯔꯣꯅꯦꯜꯗꯣꯅ ꯐꯗꯤ ꯐꯖꯕ ꯃꯥꯒꯤ ꯃꯁꯥꯒꯨꯝ ꯃꯥꯒꯤ ꯕꯥꯗꯤꯒꯨꯝꯕꯗꯣ ꯐꯖꯩꯕ ꯃꯁꯜꯒꯨꯝꯕꯗꯣ ꯃꯁꯛꯁꯨ ꯐꯖꯩ ꯑꯗꯣ ꯃꯦꯁꯤꯅ ꯗꯤ ꯍꯁꯕꯦꯟꯒꯤ ꯑꯣꯏꯅ ꯂꯧꯅꯤꯡꯕ ꯔꯣꯅꯦꯜꯗꯣꯅ ꯕꯣꯏ ꯐ꯭ꯔꯦꯟꯒꯤ ꯑꯣꯏꯅ ꯂꯧꯅꯤꯡꯕ ꯉꯥꯎꯃꯅꯦꯀꯣ ꯑꯩꯈꯣꯏꯒꯤ ꯉꯥꯡꯕꯅ ꯍꯩ ꯀꯩꯒꯤꯅꯣ ꯃꯦꯁꯤ ꯃꯦꯁꯤꯁꯨ ꯃꯁꯛ ꯐꯖꯩꯗ ꯗꯨꯝ ꯅꯨꯡꯁꯤꯗ ꯃꯁꯛꯇꯣ
ꯎꯝ ꯏꯅꯣꯁꯦꯟ ꯑꯣꯏꯌꯦꯀꯣ
ꯍꯣꯏ ꯏꯅꯣꯁꯦꯟ ꯑꯣꯏꯔꯒ ꯅꯨꯡꯁꯤꯌꯦ ꯍꯁꯕꯦꯟ ꯃꯦꯇꯔꯤꯌꯦꯜꯅꯤ ꯑꯗꯨꯒꯨꯝꯕꯗꯣ
ꯎꯝ
ꯅꯣꯛꯅꯤꯡꯉꯦꯗ ꯑꯩꯁꯦ ꯄꯉꯥꯡ ꯉꯥꯡꯕꯅꯦꯀꯣ ꯁꯥꯎꯕ ꯌꯥꯗꯦ
ꯎꯝ
ꯅꯊꯟꯇ ꯇꯨꯝꯕꯔꯅꯪ ꯀꯅꯥꯒ ꯇꯨꯝꯕ꯭ꯔꯥ ꯑꯣꯅꯊꯟꯗ ꯇꯨꯝꯃꯦꯀꯣ ꯎꯝ ꯑꯣ ꯍꯌꯦꯡꯁꯨ ꯑꯃꯨꯛ ꯑꯦꯛꯖꯥꯝ ꯂꯩꯔꯦ ꯑꯩꯗꯤ ꯖꯣꯕ ꯀꯥꯔꯠ ꯑꯃꯨꯛ ꯆꯠꯀꯅꯤ ꯇꯨꯝ
ꯋꯥꯕ꯭ꯔꯣ ꯖꯣꯞꯀꯥꯠ ꯆꯠ ꯑꯗꯣ
ꯑꯗꯣ ꯊꯕꯛꯇꯤ ꯇꯧꯗꯦ ꯋꯥꯗꯦ ꯑꯗꯨꯕꯨꯀꯣ ꯑ ꯂꯝꯕꯤꯗ ꯆꯠꯄꯗꯣ ꯑꯁꯅ ꯑ ꯋꯥꯔꯦ
ꯊꯕꯛ ꯇꯧꯕꯁ ꯏꯪ ꯋꯥ ꯋꯥꯏ ꯍꯥꯏꯕ ꯀ
ꯄꯨꯡ ꯑꯃꯈꯛꯇ ꯊꯕꯛ ꯇꯧꯕꯅꯦ ꯋꯥ ꯋꯥꯏ ꯍꯥꯏ ꯋꯥꯏ ꯍꯥꯏꯗꯦꯗ ꯀꯩꯅꯣ ꯆꯠꯄ ꯀꯥꯟꯗ ꯂꯝꯕꯤ ꯆꯠꯄ ꯃꯇꯝꯗ ꯋꯥꯏ ꯍꯥꯏꯌꯦ ꯃꯣꯏꯁꯨ ꯊꯕꯛ ꯇꯤ ꯋꯥꯗꯦ ꯍꯥꯏꯌꯦ
ꯅꯨꯡꯉꯥꯏꯌꯦꯅ ꯑꯗꯨꯗꯤ ꯄꯥꯔꯠ ꯇꯥꯏꯞꯗꯅꯦꯀꯣ
ꯄꯥꯔꯠ ꯐꯥꯏꯚꯇ ꯍꯣꯏ ꯑꯁ ꯑꯩꯈꯣꯏꯗꯤ ꯆꯤꯡꯗ ꯂꯩꯕꯅꯤꯅꯀꯣ ꯊꯕꯛ ꯌꯥꯝ ꯂꯩꯌꯦꯕ ꯊꯕꯛ ꯑꯦ ꯀꯩꯅꯣ ꯁꯣꯔꯣꯛ ꯀꯨꯟꯆꯤꯟ ꯀꯨꯟꯆꯤꯗ ꯌꯥꯝ ꯀꯣꯅꯔ ꯀꯣꯟꯅꯔꯗꯁꯨ ꯌꯥꯝ ꯃꯣꯠꯄꯒꯨꯝꯕ ꯀꯩ ꯀꯩꯅꯣ ꯑꯁ ꯌꯥꯝ ꯂꯩꯌꯦꯕ ꯑꯗꯨꯒꯤ ꯁꯦꯡꯗ꯭ꯔꯗꯤ ꯌꯥꯗꯦꯕ ꯖꯣꯕ ꯀꯥꯔꯠ ꯑꯣꯏꯔꯁꯨ
ꯎꯝ꯫
ꯃꯤ ꯃꯣꯏ ꯇꯥꯎꯟꯗ ꯂꯩꯕꯁꯤꯡꯗꯤ ꯁꯦꯡꯗ꯭ꯔꯁꯨ ꯌꯥꯔꯦꯕ ꯑꯗꯨꯝ ꯐꯣꯇꯣ ꯈꯛꯇ ꯀꯥꯞꯄꯅꯦꯕ꯫
ꯑꯗꯣ꯫ ꯊꯕꯛ ꯇꯧꯕꯁꯤꯡꯁꯨ꯫ ꯆꯤꯡꯗꯣ ꯅꯪ ꯅꯈꯣꯏꯒ ꯁꯥꯎꯔꯔꯣꯏ꯫
ꯑꯁ ꯀꯩꯅꯣ ꯑꯉꯥꯡ ꯂꯩꯇꯕꯁꯤꯡꯁꯨ ꯑꯗꯨꯝ ꯈꯔꯗꯤ ꯑꯉꯥꯡ ꯂꯩꯇꯕꯁꯤꯡꯁꯨ ꯊꯕꯛ ꯆꯠꯇꯕꯒꯤꯀꯣ ꯑꯁ ꯑꯩꯗꯤ ꯀꯤꯗꯤ ꯀꯤ ꯑꯩꯗꯤ ꯀꯤꯗꯦꯗ꯫ ꯏ ꯀꯥꯏ ꯁꯨ ꯏꯀꯥꯏꯗꯦꯗ꯫ ꯑꯦ ꯑꯣꯈꯣꯏꯕꯨ ꯈꯔꯥꯗꯤ꯫ ꯁꯥꯎꯔꯝꯒꯅꯤ ꯀꯣ ꯑꯩꯗꯤ ꯑꯩꯗꯤ ꯇꯥꯗꯤ ꯇꯥꯍꯧꯗꯦ꯫ ꯃꯣꯏꯅ ꯉꯥꯡꯕꯗꯣ ꯇꯥꯗꯦ꯫ ꯍꯣꯏ ꯅꯪ ꯆꯥꯛ ꯆꯥꯕ꫰꯫ ꯅꯪ ꯆꯥꯛ ꯆꯥꯕ ꯆꯠꯂꯣꯀꯣ ꯍꯣꯔꯦꯟ ꯇꯧꯔꯛꯑꯣꯀꯣ꯫
ꯑꯥꯥ ꯑꯥ ꯇꯧꯔꯀꯦ ꯇꯧꯒꯅꯤ ꯊꯝꯃꯦꯀꯣ꯫
ꯑꯥ ꯑꯥ꯫